ꯇꯥꯕ꯭ꯔ ꯕꯥꯏ
ꯇꯥꯔꯦ ꯇꯥꯔꯦ ꯑꯩꯁ ꯌꯥꯝ ꯊꯥꯖꯗꯅ ꯐꯣꯟ ꯇꯧꯔꯛꯏꯗ
ꯑꯁ ꯌꯥꯗ꯭ꯔꯦꯕꯣ ꯄꯨꯟꯁꯤꯁꯦ ꯄꯩꯁꯥ ꯄꯥꯏꯗꯕ ꯏꯕꯣ ꯄꯠ ꯇꯠꯂꯦ
ꯍꯟꯗꯛ ꯁꯦꯜ ꯄꯥꯏꯗ꯭ꯔꯕ꯭ꯔꯣ
ꯑꯁ ꯁꯦꯜ ꯄꯥꯏꯗ꯭ꯔꯦꯗ ꯏꯕꯣ ꯏꯆꯦ ꯑꯃ ꯂꯨꯍꯣꯡꯕꯩꯅꯦꯅ ꯇꯧꯋꯦ ꯑꯗꯨꯁꯨ ꯄꯩꯁꯥ ꯑꯩ ꯈꯔ ꯂꯩꯖꯔꯝꯕꯗꯨꯁꯨ ꯂꯣꯏ ꯇꯤꯡꯈ꯭ꯔꯦ ꯍꯥ ꯈꯪꯗꯦꯗ ꯅꯪꯉꯣꯟꯗ ꯄꯩꯁꯥ ꯈꯤꯇ ꯄꯨꯒꯦꯅ
ꯑꯦ ꯄꯨꯗꯗꯤ ꯀꯩꯅꯣ ꯏꯇꯥꯎ ꯏꯇꯥꯎꯒꯤꯗꯃꯛꯇ ꯅꯠꯇ꯭ꯔꯣ ꯑꯩꯈꯣꯏꯅ ꯂꯩꯔꯤꯁꯤꯕꯣ
ꯑꯗꯨꯅꯦ
ꯑꯉꯥꯝ ꯑꯉꯝ ꯃꯇꯦꯡ ꯄꯥꯡꯅꯕ ꯑꯖꯦ ꯍꯌꯦꯡ ꯑꯣ ꯀꯔꯝ ꯀꯥꯟꯗ ꯇꯥꯔꯕ
ꯍꯟꯗ ꯀꯩꯅꯣꯗ ꯇꯥꯔꯦ ꯍꯟꯗꯛꯀꯤ ꯗꯦꯠ ꯁꯚꯦꯟꯇꯤꯟꯗꯣ
ꯑꯣ ꯍꯟꯗꯛꯀꯤ ꯇꯥꯡ ꯂꯥꯛꯏꯕ ꯇꯥꯡ ꯇꯔꯥꯇꯔꯦꯠꯁꯤꯗ ꯑꯥ
ꯑꯥ ꯑꯥ ꯇꯥꯡ ꯇꯔꯥꯇꯔꯦꯠꯁꯤꯗ ꯇꯥꯔꯦ ꯅꯪꯗꯣ ꯅꯣꯏꯒ ꯂꯥꯛꯇ ꯌꯥꯔꯣꯏꯀꯣ ꯂꯥꯛꯑꯣ ꯅꯣꯏꯁꯤꯦ ꯅꯛꯁꯤꯜꯂꯛꯑꯕꯅꯤ ꯀꯩꯅꯣ
ꯏꯆꯦꯒꯤꯕꯨ ꯀꯩꯗꯧ ꯂꯥꯛꯑꯣꯏꯗꯣꯏꯅꯣ
ꯑꯁ ꯑꯇ ꯃꯤ ꯁꯤꯕ ꯃꯤꯅꯒ ꯂꯩꯇꯕꯒ ꯏꯃꯥꯟꯅꯕ ꯑꯃꯅꯤꯁꯨ ꯍꯥꯏꯒꯔꯕꯅꯦ ꯃꯣꯏꯁꯨ
ꯑꯩꯈꯣꯏꯗꯤ ꯉꯍꯥꯟꯉꯩ ꯄꯥꯎ ꯇꯥꯗꯦ ꯏꯇꯥꯎ ꯇꯥꯡ ꯇꯔꯦꯠ ꯇꯔꯦꯠꯇꯤ ꯌꯥꯝ ꯅꯛꯑꯝꯃꯦꯅꯦ
ꯑꯥꯎ ꯄꯥꯎꯗꯨ ꯃꯔꯥꯡ ꯃꯔꯥꯡ ꯁꯣꯝꯗ ꯍꯥꯟꯅ ꯈꯔ ꯀꯩꯅꯣ ꯇꯧꯕꯒ ꯑꯗꯨꯒꯤ ꯆꯦꯟꯕ ꯅꯨꯃꯤꯠꯇꯨꯁꯨ ꯈꯔ ꯁꯥꯎꯅꯕꯒ ꯈꯣꯠꯄꯒ ꯀꯩꯝ ꯍꯥꯏꯕ ꯅꯪꯒꯤꯗ꯭ꯔꯦ
ꯀꯥꯏꯗꯦꯗ ꯍꯌꯦꯡ ꯅꯛꯁꯜꯂꯛꯑꯕ ꯀꯥꯟꯗ ꯀꯩ ꯀꯩꯅꯣ ꯇꯥꯊꯣꯛ ꯇꯥꯁꯤꯟ ꯇꯧꯕ ꯑꯗꯨꯅꯤ
ꯎꯝ ꯀꯥꯏ ꯂꯩꯔꯤꯒꯦ ꯅꯪꯕꯨ
ꯏꯇꯥꯎ ꯑꯩꯖꯦ ꯍꯧꯖꯤꯛ ꯌꯨꯝꯗ ꯂꯩ ꯑꯉꯥꯡꯖꯨ ꯃꯁꯥ ꯉꯝꯗꯦꯅ ꯇꯧꯔꯤꯅꯦ ꯁꯤꯗ
ꯑꯣ ꯀꯩ ꯑꯣꯏꯅ ꯉꯝꯗꯔꯤ ꯖꯥꯠꯅꯣ
ꯇꯥꯎ ꯉꯥꯁꯦ ꯉꯔꯥꯡ ꯃꯃꯥꯟꯅꯕ ꯉꯩꯒ ꯁꯥꯟꯅꯕ ꯆꯠꯂꯨꯕꯗ ꯃꯈꯣꯡ ꯉꯝꯗꯩ ꯌꯥꯏꯕ꯭ꯔꯥ ꯀꯩꯅꯣ ꯀꯩꯀꯩ ꯈꯔ ꯆꯥꯥꯁꯜꯂꯨꯔ ꯃꯥꯟꯅꯩ
ꯅꯅꯥꯎ ꯅꯤꯄꯥ ꯇꯣꯝꯃꯨꯗ꯭ꯔꯣ
ꯍꯣ ꯍꯣ ꯍꯣꯏ ꯏꯅꯥꯎꯄꯥꯗꯨ ꯑꯗꯨ ꯃꯈꯣꯡ ꯍꯥꯡꯊꯩꯦꯅ ꯇꯧꯔꯒ ꯂꯩꯔꯦꯅꯦ ꯑꯩꯁ ꯍꯤꯗꯥꯛ ꯂꯩꯔꯨꯁꯤꯔꯅ ꯑꯗꯨꯝ ꯇꯧꯔꯝꯃꯤꯅꯤ
ꯑꯦ ꯑꯗꯨꯗꯤ ꯀꯩꯅꯣ ꯃꯍꯤ ꯃꯅꯥꯏ ꯈꯔ ꯄꯤꯊꯛꯄꯤꯌꯣ ꯃꯈꯣꯡ ꯍꯥꯝꯊꯕ ꯈꯣꯠꯄ ꯇꯧꯔꯒꯗꯤ ꯑꯗꯨꯃꯥꯏꯗꯤ
ꯎꯝ ꯎꯝ ꯃꯥꯖꯦ ꯍꯧꯖꯤꯛ ꯍꯩꯅꯧꯒ ꯈꯔ ꯄꯥꯟꯅꯔꯛꯄꯁꯤꯗ ꯍꯩꯅꯧ ꯑꯁꯪꯕꯁꯤ ꯆꯥꯎꯔꯕ ꯃꯥꯅꯦ
ꯑꯣ ꯑꯗꯨꯅꯅꯤꯗꯅꯥ
ꯑꯗꯨꯒ ꯑꯃꯨꯛ ꯐꯖꯅ ꯁꯥꯟꯅ ꯁꯥꯟꯅꯁꯜꯂꯒ ꯅꯨꯃꯤꯗꯥꯡ ꯋꯥꯏꯔꯝꯗꯨꯗ ꯑꯃꯨꯛ ꯏꯁꯤꯡ ꯑꯏꯪꯕꯅ ꯑꯃꯨꯛ ꯂꯨꯖꯔꯨꯔꯕ ꯏꯔꯨꯖꯕꯗꯣ
ꯑꯩꯁ ꯑꯗꯨꯗꯤ ꯃꯥꯅ ꯊꯑꯣꯏꯅ ꯕꯥꯇꯣꯟ ꯇꯧꯕꯅꯤꯅꯦ
ꯃꯥꯅꯦ ꯃꯥꯅꯦ ꯑꯉꯥꯡꯅꯤꯅ ꯈꯪꯗꯕꯅꯤꯅ ꯃꯥꯁꯨ ꯇꯧꯔꯨꯔꯕꯖꯥꯠꯅꯤ ꯑꯗꯨꯃꯥꯏꯅ
ꯑꯦ ꯈꯔ ꯈꯔ ꯁꯦꯟꯅꯍꯜꯂꯣꯏ ꯈꯔ ꯈꯔ ꯁꯦꯟꯅꯍꯜꯂꯣꯏ ꯏꯃꯥ ꯍꯣꯏꯗꯣ ꯍꯧꯖꯤꯛ ꯌꯥꯝ ꯀꯟꯅ ꯅꯥꯔꯝꯃꯦ ꯑꯉꯥꯡꯁꯤꯡꯁ ꯑꯃꯅ ꯑꯌꯥꯝꯕ ꯑꯩꯈꯣꯏꯔꯣꯝꯗꯩꯁꯨ ꯍꯣꯁꯄꯤꯇꯥꯜꯗ ꯑꯅꯤ ꯑꯍꯨꯝ ꯄꯨꯈꯠꯈ꯭ꯔꯦ
ꯑꯦ ꯑꯉꯥꯡꯕꯁꯤ ꯌꯥꯝ ꯐꯖꯅ ꯁꯥꯒꯠꯂꯛꯄꯁꯤꯗꯀꯣ
ꯎꯝ ꯃꯣꯏꯗꯤ ꯁꯦꯟꯅꯕꯤꯕ ꯑꯃ ꯆꯪꯉꯦꯕ
ꯑꯩꯈꯣꯏꯅꯁꯨ ꯑꯗꯨꯝ ꯁꯦꯟꯅꯔꯒ ꯂꯩꯕꯁꯨ ꯍꯦꯛ ꯉꯝꯗꯕ ꯍꯥꯏꯗꯤ ꯏꯊꯧ ꯍꯥꯏꯕ ꯑꯃ ꯂꯩꯕꯅꯤꯅ
ꯎꯝ
ꯉꯥꯛ ꯊꯥꯗꯣꯛꯎꯕꯗꯕꯗ ꯍꯦꯛꯇ ꯊꯣꯛ ꯇꯧꯕꯖꯥꯠꯅꯤꯗ ꯑꯉꯥꯡ ꯇꯧꯕꯁꯤꯡꯁꯤꯅ
ꯂꯥꯏꯔꯤꯛ ꯃꯈꯥ ꯇꯝꯊꯕꯒꯤꯅꯦꯅ ꯃꯄꯥꯟ ꯆꯠꯀꯅꯤ ꯇꯧꯔꯝꯕꯗꯣ ꯀꯝꯗꯧꯔꯒꯦ ꯇꯥꯎꯕꯣ꯫
ꯑꯦꯛꯖꯥꯝ ꯑꯃ ꯁꯨꯝ ꯊꯥꯔꯤ ꯃꯁꯤ ꯊꯥꯔꯒ ꯐꯥꯎꯔꯒꯗꯤ ꯆꯠꯂꯒꯨꯝꯖꯤꯔꯥꯅ ꯑꯃꯨꯛꯍꯦꯛ ꯈꯟ ꯑꯗꯣ ꯈꯪꯗꯦ ꯇꯧꯔꯤꯁꯦ ꯂꯥꯏꯔꯤꯛꯁꯦ ꯂꯥꯏꯔꯤꯛꯁꯤ ꯏꯇꯥꯎ ꯍꯥꯟꯅꯒ ꯍꯥꯏꯅꯔꯨꯔ ꯌꯥꯝꯅ ꯍꯟꯊꯔꯦꯅꯦ ꯄꯥꯕ꯫
ꯀꯗꯥꯏꯗꯩꯅꯣꯗ ꯅꯪꯗꯤ ꯍꯟꯗꯛꯅꯕꯨ ꯍꯦꯟꯅ ꯍꯩꯒꯠꯂꯤꯅꯤꯅꯦ ꯃꯌꯥꯝꯅ ꯅꯍꯥꯟ ꯑꯦꯛꯖꯥꯝ ꯇꯦꯁ ꯇꯧꯕꯗ ꯃꯌꯥꯝꯗꯒꯤ ꯅꯪꯅꯒ ꯍꯦꯜꯂꯛꯄꯗꯨ ꯑꯩꯗꯤ ꯁꯣꯝꯗꯗꯤ ꯍꯔꯥꯎꯔꯤꯕꯅꯤꯅꯦ ꯃꯃꯥꯡꯗꯩ ꯍꯥꯏꯔꯗꯤ ꯌꯥꯝ ꯊꯤ ꯍꯦꯟꯒꯠꯂꯦꯗ ꯍꯩꯕ꯫
ꯈꯪꯗꯦꯗ ꯏꯇꯥꯎ ꯍꯣꯏꯅ ꯄꯪꯊꯥꯍꯦꯛ ꯊꯥꯒꯠꯄꯤꯔꯦ ꯇꯧꯔꯤꯖꯦ꯫
ꯊꯥꯒꯠꯄ ꯅꯠꯇꯦꯅꯦ ꯃꯁꯥꯅ ꯈꯪꯅꯔ ꯏꯈꯪꯗ ꯈꯪꯅꯔ ꯂꯩꯕ ꯄꯣꯠꯁꯤꯅꯦꯗ꯫
ꯍꯧꯖꯤꯛ ꯌꯨꯝꯗ ꯂꯩꯕꯤꯕ꯭ꯔꯣ꯫
ꯉꯍꯥꯛ ꯂꯩꯔꯒꯗꯤ ꯃꯥꯟꯗꯣꯞ ꯈꯟꯕꯩ ꯀꯩꯒ ꯗꯤꯟ ꯈꯔ ꯈ ꯈꯔ ꯋꯥꯏꯔꯨꯒꯦ ꯇꯧꯕꯅꯦ꯫
ꯑꯦ ꯊꯕꯛ ꯌꯥꯝ ꯆꯤꯜ ꯖꯥꯠꯅꯤꯅꯦ ꯑꯩꯁꯨ ꯏꯇꯥꯎ꯫ ꯍꯥꯏꯗꯣꯔꯛꯄꯁꯦ ꯅꯪꯗ꯭ꯔ ꯑꯍ
ꯅꯪꯗꯕ ꯌꯥꯔꯣꯏ ꯂꯨꯍꯣꯡꯕ ꯅꯨꯃꯤꯠꯇꯨꯗꯤ꯫ ꯑꯩꯗꯤ ꯅꯣꯡꯃ ꯅꯤꯅꯤ ꯋꯥꯠꯂꯤꯉꯩꯗꯕꯨ ꯂꯩꯍꯟꯅꯤꯡꯉꯤꯅꯦ꯫
ꯑꯗꯨꯕꯨꯗꯤ ꯀꯩꯅꯣ ꯏꯇꯥꯎ ꯇꯧꯗꯗꯤ ꯀꯩꯅꯣ꯫
ꯏꯊꯟꯇꯒ ꯆꯦꯟꯕꯒ ꯌꯥꯝ ꯋꯥꯔꯦꯕ꯫
ꯌꯨꯝꯗꯒ ꯑꯅꯥꯕ ꯌꯥꯎꯁꯤꯜꯂꯛꯄꯅꯦ ꯊꯕꯛꯅꯒ ꯆꯤꯟꯕꯒ ꯏꯇꯥꯎ ꯉꯁꯤ ꯅꯣꯡ ꯅꯤꯅꯤꯇꯪꯗꯤ ꯂꯩꯈꯣ ꯏꯇꯥꯎ ꯑꯗꯨꯒ ꯑꯩꯁꯨ ꯂꯥꯛꯑꯒꯦ꯫
ꯍꯣꯏ ꯍꯣꯏ ꯁꯣꯏ-ꯁꯣꯏꯗꯅꯗꯤ ꯂꯥꯛꯑꯣ ꯍꯦ꯫
ꯍꯣꯏ ꯍꯣꯏ ꯏꯇꯥꯎ ꯏꯇꯥꯎꯕꯨ ꯀꯔꯤ ꯏꯟꯁꯥꯡ ꯆꯥꯔꯒꯦ ꯉꯁꯤꯕꯨ꯫
ꯑ-ꯉꯁꯤꯗꯤ ꯀꯣꯕꯤꯒ ꯇꯧꯔꯒ ꯀꯣꯕꯤ ꯁꯥꯛ ꯑꯃ ꯇꯧꯔꯦ꯫ ꯄꯡꯆꯥ ꯃꯆꯥꯥꯔꯤꯕ ꯍꯥꯏꯗꯨꯅꯦꯗ꯫
ꯍꯨꯖꯤꯛꯇꯤ ꯏꯇꯥꯎ ꯀꯣꯕꯤꯁꯨ ꯂꯣꯏꯁꯤꯜꯂꯛ ꯑꯝꯃꯅꯤꯅꯦ꯫
ꯀꯣꯕꯤ ꯃꯇꯝ ꯂꯣꯏꯁꯤꯜꯂꯛꯑꯦ꯫
ꯎꯝ ꯑꯈꯣꯏꯁꯨ ꯉꯔꯥꯡ ꯅꯍꯥꯟ ꯉꯔꯥꯡ ꯅꯍꯥꯟ ꯅ ꯑꯔꯣꯏꯕ ꯑꯣꯏꯅ ꯀꯣꯕꯤ ꯆꯥꯈꯤꯕ ꯑꯗꯨꯅ ꯂꯣꯏꯔꯦ꯫
ꯕꯖꯥꯔꯗꯗꯤ ꯐꯪꯉꯤꯗ ꯐꯖꯅ ꯀꯥꯏ ꯀꯥꯏꯗꯩꯅꯣ ꯈꯪꯗꯦ꯫
ꯑꯩꯁ ꯕꯖꯥꯔꯒꯤꯗꯨꯗꯤ ꯏꯇꯥꯎ ꯆꯥꯗꯧꯕ ꯀꯤꯗ꯫
ꯍꯥꯔꯗꯩ ꯀꯩꯗꯩ ꯄꯪꯌꯥꯎꯗ ꯌꯥꯎꯔꯝꯗꯧ ꯃꯥꯜꯂꯦꯕ꯫ ꯐꯖꯅꯗꯤ ꯎꯏꯌꯦ ꯃꯣꯏꯒꯤ ꯄꯣꯠꯇꯣ꯫
ꯑꯩꯁ ꯏꯇꯥꯎ ꯌꯥꯝ ꯐꯖꯅ ꯎꯔꯛꯑꯕ ꯃꯗꯨ ꯊꯥꯖꯔꯨꯔꯅꯨ ꯏꯇꯥꯎ꯫
ꯑꯗꯨ ꯀꯔꯤ ꯀꯔꯤꯅꯣ ꯐꯖꯅꯕ ꯍꯣꯠꯅꯕꯗ ꯍꯤꯗꯥꯛ ꯃꯈꯟ ꯃꯈꯟꯅꯤ ꯁꯤꯖꯤꯟꯅꯔꯝꯗꯣꯏꯁꯦ꯫
ꯎꯝ꯫
ꯑꯁꯦꯡꯕꯒꯤꯗꯤꯀꯣ ꯑꯩꯈꯣꯏ ꯌꯨꯝꯗ ꯊꯥꯖꯕ ꯐꯖꯗꯕꯁꯤ ꯆꯥꯕꯅꯕꯨ ꯍꯦꯟꯅ ꯍꯛꯆꯥꯡꯗ ꯌꯥꯝꯅ ꯍꯦꯟꯅ ꯀꯥꯅꯕꯖꯥꯠꯅꯤꯗ꯫
ꯑꯁ ꯑꯗꯨꯅꯤꯅꯦ ꯀꯝꯗꯧꯔꯤꯅꯣ ꯈꯪꯗꯦ ꯄꯣꯠꯐꯝ ꯐꯝꯕꯤ ꯀꯥꯡꯕꯨꯗꯨꯕꯨ ꯃꯦꯖꯤꯛꯄꯨ ꯍꯩꯕ꯭ꯔꯥ ꯀꯔꯤꯅꯣ ꯃꯤꯇ꯭ꯔꯪ ꯇꯧꯔꯤꯕ꯭ꯔꯥ ꯀꯔꯤꯅꯣ꯫
ꯑꯩꯁ ꯇꯤꯟꯅꯐꯧ ꯇꯤꯟ ꯃꯆꯥ ꯃꯆꯥꯅꯐꯧ ꯆꯥꯕ ꯉꯝꯗꯕ ꯏꯟꯁꯥꯡꯗꯣ ꯏꯇꯥꯎ ꯑꯩꯈꯣꯏꯅ ꯀꯃꯥꯏꯅ ꯆꯥꯔꯨꯗꯣꯏꯅꯣ꯫
ꯑꯗꯨꯅꯤ ꯃꯣꯏꯅ ꯀꯩꯊꯦꯜꯗ ꯌꯣꯟꯕ ꯀꯥꯟꯗꯗꯤ ꯁꯤꯠ ꯁꯤꯠ ꯅꯥꯜꯂꯒ ꯐꯖꯅꯒ ꯎꯏꯗꯅ ꯁꯦꯝꯗ ꯀꯩꯗꯒꯤ ꯑꯗꯨ ꯑꯩꯈꯣꯏꯅ ꯂꯩꯔꯨꯕ ꯃꯇꯝ ꯝꯗꯅ ꯅꯨꯃꯤꯠ ꯅꯣꯡꯃꯅꯤꯅꯤ ꯊꯝꯕꯗꯣ ꯄꯨꯡ ꯀꯔꯝꯛ ꯀꯔꯝꯗꯧꯔꯤꯖꯥꯠꯅꯣ ꯈꯪꯗꯦ꯫
ꯇꯥꯎ ꯆꯥꯁꯤꯟꯕꯗ ꯃꯗꯨ ꯁꯨꯡꯐ ꯐꯔꯣꯏꯗ꯫
ꯐꯗꯧ ꯃꯥꯟꯗꯦ
ꯍꯧꯖꯤꯛꯇꯤ ꯏꯇꯥꯎ ꯀꯥꯂꯦꯟꯁꯤꯒ ꯍꯥꯏꯅꯔꯗꯤ ꯁꯧꯒ꯭ꯔꯤꯅ ꯃꯐꯔꯕ ꯖꯥꯠꯅꯤꯗ ꯏꯇꯥꯎ
ꯁꯧꯒ꯭ꯔꯤꯒꯤ ꯍꯥꯏꯔꯨꯔꯒ ꯑꯩꯈꯣꯏ ꯅꯥꯀꯟꯒꯤ ꯀꯀꯥꯗꯣ ꯁꯧꯒ꯭ꯔꯤꯒꯤ ꯐꯥꯝ ꯑꯃ ꯇꯧꯅꯤꯗꯅ ꯀꯟꯅ ꯇꯧꯔꯝꯕꯗꯣ ꯍꯧꯖꯤꯛ ꯐꯖꯅ ꯍꯧꯕ ꯍꯧꯔꯦ ꯃꯥꯏꯗꯨꯕꯨ ꯐꯗꯨꯔꯥ ꯐꯔꯣꯏꯗ꯭ꯔꯥ ꯈꯪꯗꯦ ꯁꯤꯠꯇꯣꯏꯔꯥ ꯁꯤꯠꯂꯣꯏꯗ꯭ꯔꯥ ꯈꯪꯗꯦ
ꯑꯩꯁ ꯁꯤꯠꯀꯅꯤ-ꯁꯤꯠꯀꯅꯤ ꯁꯧꯒ꯭ꯔꯤ ꯍꯧꯖꯤꯛ ꯀꯥꯂꯦꯅ ꯁꯧꯒꯔꯤ ꯆꯥꯟꯅꯗ꯭ꯔꯗꯤ ꯍꯧꯖꯤꯛ ꯂꯣꯏꯔꯦꯗꯅ
ꯑꯗꯨꯅꯦ ꯃꯥꯁꯤ ꯃꯣꯏ ꯀꯟꯇꯦꯛ ꯀꯩꯀꯥ ꯈꯔ ꯂꯧꯅꯅꯤ ꯑ ꯏꯝꯐꯥꯜꯗ ꯊꯥꯅꯤ ꯈꯣꯠꯅꯤꯅ ꯌꯥꯝ ꯀꯟꯅ ꯇꯧꯔꯤ
ꯑꯣ ꯌꯥꯝ ꯌꯥꯝ ꯐꯕ ꯊꯕꯛꯅꯤ ꯑꯗꯨꯗꯤ
ꯁ ꯐꯖꯅ ꯄꯥꯛꯑꯦ ꯃꯥꯅ ꯊꯥꯔꯤꯕ ꯁꯧꯒꯔꯤꯁꯤ
ꯏꯇꯥꯎ ꯑꯩꯈꯣꯏꯒꯤ ꯁ꯭ꯋꯥꯏꯗꯗꯤ ꯁꯧꯒꯔꯤꯁꯦ ꯄꯪꯊꯥꯒ ꯊꯥꯅꯕ ꯃꯄꯥꯡꯒ ꯄꯥꯟꯅꯕꯅꯤꯅ ꯀꯩꯁꯨ ꯈꯟꯅꯗꯕꯅꯤꯗ ꯁꯣꯝ ꯂꯝ ꯂꯩꯖꯗꯕ ꯏꯝꯐꯥꯜ ꯂꯣꯝꯗ ꯑꯗꯤ ꯁꯧꯒ꯭ꯔꯤ ꯀꯥꯏꯁꯤ ꯇꯥꯡꯈ꯭ꯔꯕꯖꯥꯠꯅꯤꯗ ꯏꯇꯥꯎ ꯅꫭꯡ ꯐꯥꯗꯣꯛꯀ ꯆꯥꯕꯁꯤ ꯃꯣꯏꯗꯤ ꯍꯔꯥꯎꯅꯔꯤꯝꯅꯤ
ꯑꯥꯎ ꯅꯣꯡ ꯐꯥꯗꯣꯛ ꯐꯔꯛ ꯇꯥꯗꯅ ꯍꯣꯁꯄꯤꯇꯥꯜ ꯆꯠꯄꯗ ꯑꯩꯈꯣꯏꯒꯤ ꯍꯣꯇꯦꯜꯒ ꯆꯪꯉꯛꯄꯁꯤ ꯁꯧꯒ꯭ꯔꯤꯒ ꯊꯣꯡꯕ ꯂꯩꯔꯝꯕꯁꯤꯗꯤ ꯍꯔꯥꯎꯖꯈ꯭ꯔꯕ ꯑꯩꯗꯤ
ꯎꯝꯝ ꯃꯥꯅꯦ ꯃꯥꯅꯦ ꯑꯗꯨꯝ ꯆꯥꯕ ꯐꯪꯉꯛꯇꯕꯗꯣ
ꯑꯥꯎ
ꯑꯇꯩ ꯉꯥ ꯑꯃ ꯀꯔꯤ ꯑꯃꯗꯤ ꯍꯦꯛ ꯄꯥꯡꯌꫭꯟꯗ ꯌꯣꯟꯅꯩꯗ ꯏꯇꯥꯎ ꯑꯗꯩ ꯃꯅꯥ ꯃꯁꯤꯡ ꯑꯁꯤꯗꯤ ꯏꯇꯥꯎ ꯃꯣꯏꯁꯨ ꯂꯩꯕ ꯀꯤꯅꯦ ꯕꯖꯥꯔꯗꯒꯤ ꯍꯥꯏꯗꯤ ꯍꯤꯗꯥꯛ ꯍꯥꯞꯑꯝꯒꯗ꯭ꯔꯥ ꯀꯩꯗꯧꯔꯝꯒꯗ꯭ꯔꯥ ꯍꯦꯛ
ꯑꯁꯤꯒꯨꯝꯕꯁꯤ ꯌꯥꯝ ꯐꯠꯇꯦꯅꯦ ꯃꯣꯏꯒꯤ ꯁꯦꯟꯗꯣꯡ ꯇꯥꯟꯅꯕꯒꯤꯗꯃꯛꯇ ꯍꯤꯗꯥꯛꯀ ꯍꯥꯞꯂꯒ ꯃꯌꯥꯝꯗ ꯌꯣꯟꯁꯤꯜꯂꯤꯁ ꯃꯁꯤ ꯌꯥꯝ ꯐꯠꯇꯕꯅꯤ
ꯐꯠꯇꯦ-ꯐꯠꯇꯦ ꯏꯇꯥꯎ ꯑꯗꯨꯕꯨ ꯐꯠꯇꯦꯅꯗꯤ ꯀꯔꯤ ꯇꯧꯔꯨꯅꯤ ꯑꯩꯈꯣꯏꯅꯃꯛꯇꯤ ꯍꯥꯞꯄ ꯅꯠꯇꯕꯅꯤꯅ
ꯀꯔꯕꯥꯔ ꯋꯥꯂꯥꯁꯤꯡꯁꯤꯁꯨ ꯑꯝ ꯈꯔꯗꯤ ꯈꯪꯍꯟꯕ ꯗꯔꯀꯥꯔ ꯇꯥꯏ ꯁꯤꯒꯤ ꯃꯔꯝꯗ ꯂꯣꯏꯅ ꯍꯛꯆꯥꯡꯁꯤꯡꯁꯤ ꯈꯔ ꯂꯩꯔꯒ ꯂꯣꯏꯅ ꯁꯣꯛꯇꯅ ꯑꯣꯏꯕꯇꯥꯔꯦ
ꯃꯥꯅꯤ ꯃꯥꯅꯤ ꯏꯇꯥꯎ ꯑꯗꯨꯅꯕꯨ ꯍꯧꯖꯤꯛ ꯑꯣꯔꯒꯥꯅꯤꯛ ꯐꯥꯔꯃꯤꯡ ꯑꯅ ꯍꯧꯖꯤꯛ ꯀꯟꯅ ꯑꯃꯨꯛ ꯍꯧꯔꯛꯅꯔꯤꯕ ꯍꯥꯏꯁꯤꯅꯤ ꯎꯝ ꯀꯩꯅꯣ ꯇꯤꯜ ꯍꯤꯗꯥꯛ ꯀꯩ ꯀꯩ ꯅꯥꯄꯤ ꯍꯤꯗꯥꯛ ꯃꯌꯥꯝ ꯁꯦ ꯈꯔꯇ ꯑꯣꯏꯔꯁꯨ ꯍꯟꯊꯅꯕꯅ
ꯏꯇꯥꯎꯒꯤ ꯈꯣꯟꯖꯦꯜꯁꯤ ꯈꯤꯇꯪ ꯄꯤꯛꯅ ꯇꯥꯕꯒꯨꯝ ꯇꯧꯋꯤ ꯀꯗꯥꯥꯏꯗ ꯂꯩꯕꯤꯒꯦ ꯏꯇꯥꯎꯁꯦ꯫
ꯑꯣ ꯏꯇꯥꯎ ꯑꯩ ꯁꯤꯗ ꯈꯤꯇꯪ ꯂꯥꯞꯊꯣꯛꯅꯅ ꯂꯩꯌꯦ ꯇꯥꯔꯕꯣ ꯇꯥꯔꯕꯣ꯫
ꯑꯣ ꯇꯥꯔꯦ ꯇꯥꯔꯦ ꯏꯇꯥꯎ꯫
ꯑꯩ ꯁꯣꯝꯗ ꯈꯔ ꯂꯥꯞꯊꯣꯛꯎꯧꯕ ꯏꯇꯥꯎ꯫
ꯃꯃꯥꯅꯁꯨꯅꯅꯦ ꯇꯥꯎꯗꯕꯅꯤ ꯁꯨ ꯐꯣꯟꯗ ꯂꯩꯔꯤꯁꯦ ꯅꯪꯒꯤ ꯅꯥꯇꯥꯎ ꯑꯃ ꯁꯛ ꯐꯖꯕꯗꯣ ꯑꯝꯇ ꯀꯧꯔꯛꯑꯣꯅꯦꯍꯦ ꯃꯥꯕꯨꯅ ꯇꯧ ꯂꯩꯔꯕꯅꯦ
ꯑꯦ ꯑꯦ ꯂꯥꯛꯀꯦ ꯂꯥꯛꯀꯦ ꯇ ꯍꯟꯗꯛꯀꯤ ꯇꯥꯡ ꯇꯔꯥꯇꯔꯦꯠꯇꯅꯤꯅ ꯇꯥꯡ ꯇꯔꯥ ꯑꯗꯨꯋꯥꯏꯗꯒꯤ ꯍꯦꯛꯇ ꯂꯥꯛꯑꯗꯕꯅꯤ
ꯂꯥꯛꯁꯤꯜꯂꯣꯏ ꯇꯥꯎꯋꯦꯕꯣ ꯑꯩꯈꯣꯏ ꯏꯃꯅꯁꯨ ꯑꯩꯈꯣꯏ ꯆꯤꯆꯦꯅꯁꯨ ꯅꯪꯗꯕꯅꯤ ꯁꯣꯟ ꯂꯩꯔꯤ
ꯑꯗꯨꯕꯨ ꯏꯇꯥꯎ ꯏꯇꯥꯎꯕꯨ ꯍꯗꯛ ꯑꯦꯛꯖꯥꯝ ꯊꯥꯗꯧꯕꯒ ꯂꯩꯇ꯭ꯔꯣ ꯑꯅ ꯑꯅꯛꯄꯗ
ꯑꯅꯛꯄꯗ ꯂꯩꯌꯦ ꯃ ꯂꯩꯌꯦ ꯍꯟꯗꯛ ꯇꯥꯡ ꯀꯨꯟꯃꯥꯊꯣꯏꯗ ꯇꯥꯌꯦ
ꯑꯣ ꯑꯁ ꯏꯇꯥꯎꯒꯤ ꯈꯣꯟꯖꯦꯜꯗꯣ ꯈꯇꯪ ꯂꯥꯞꯊꯣꯛꯄ ꯃꯥꯜꯂꯦ
ꯇꯥꯔꯕ꯭ꯔ ꯏꯇꯥꯎ
ꯑꯧ ꯑꯣ ꯇꯥꯔꯦ ꯇꯥꯔꯦ ꯍꯟꯗꯛꯀꯤ ꯑꯅꯛꯄꯗ ꯑꯃ ꯂꯩꯌꯦꯕ
ꯀꯨꯟꯃꯥꯊꯣꯏꯗ ꯇꯥꯔꯤ
ꯑꯣ ꯑꯣꯍꯣ ꯍꯟꯗꯛꯀꯤ ꯑꯦꯛꯖꯥꯝ ꯌꯩꯊꯣꯛꯀꯤꯅ ꯇꯧꯕꯗꯣ ꯑꯣꯏꯗꯣꯏꯔꯥ
ꯑ ꯃꯥꯥꯟꯅꯦ ꯑꯗꯨꯏꯗꯨ ꯏꯇꯥꯎꯁꯨ ꯌꯥꯎꯕ꯭ꯔꯣ
ꯑꯣ ꯏꯇꯥꯎ ꯑꯩ ꯊꯥꯗ꯭ꯔꯦ ꯍꯟꯗꯛꯇꯤ
ꯑꯣ ꯀꯔꯤ ꯑꯣꯏꯅ ꯍꯣꯠꯅꯔꯕ ꯑꯃ ꯑꯦꯛꯖꯥꯝ ꯑꯃ ꯊꯥꯅꯤ ꯍꯥꯏꯕꯗꯨ
ꯏꯇꯥꯎ ꯑꯩꯁꯦ ꯈꯔ ꯈꯔ ꯑꯃꯨꯛ ꯐꯥꯎꯔꯒ ꯌꯥꯕ ꯑꯦꯛꯖꯥꯝ ꯑꯃ ꯊꯥꯁꯤꯔꯅ ꯑꯃꯨꯛ ꯑꯗꯨꯒꯤ ꯑꯃꯨꯛ ꯍꯣꯠꯅꯔꯦ ꯏꯇꯥꯎ
ꯑꯁ ꯑꯗꯨꯅ ꯑꯃ ꯐꯔꯕ ꯖꯥꯠꯅꯦꯗ ꯑꯣꯏꯔꯛꯂꯤꯕ ꯆꯍꯤ ꯃꯇꯥꯡ ꯑꯗꯨꯒ ꯌꯨꯝꯒꯤ ꯐꯦꯃꯤꯂꯤ ꯀꯟꯗꯤꯁꯟꯒꯤ ꯃꯇꯥꯡꯁꯤꯗꯅꯦ ꯑꯗꯨꯅ ꯆꯞ ꯆꯥꯔꯕꯅꯤ
ꯃꯥꯅꯦ ꯃꯥꯅꯦ ꯏꯇꯥꯎ ꯍꯧꯖꯤꯛ ꯁꯦꯜ ꯊꯣꯛꯇꯕ ꯌꯥꯁꯜꯂꯛꯇ꯭ꯔꯦꯅꯦ ꯏꯇꯥꯎ ꯆꯍꯤꯅꯒ ꯁꯨꯝ ꯌꯥꯝꯁꯜꯂꯛꯄꯅꯦ ꯃꯇꯝ ꯈꯔ ꯂꯩꯔꯤꯉꯩ ꯈꯔ ꯂꯥꯡꯕ ꯌꯥꯔꯤꯉꯩꯁꯤꯗ ꯄꯩꯁꯥ ꯈꯔ ꯊꯣꯛꯍꯧꯅꯕ ꯍꯣꯠꯅꯍꯧꯗ꯭ꯔꯗꯤ ꯏꯇꯥꯎ
ꯁꯨꯝ ꯈꯟꯕꯗ ꯈꯟꯕꯗꯅꯦ ꯋꯥꯔꯤꯔꯤꯁꯦ ꯊꯕꯛ ꯑꯣꯏꯅ ꯄꯥꯡꯊꯣꯛꯄꯁꯤꯅ ꯑꯝꯇ ꯌꯥꯎꯈꯤꯗ꯭ꯔꯕ ꯑꯩꯉꯣꯟꯗꯅ
ꯍꯣꯠꯅꯒꯗꯕꯅꯤ ꯏꯇꯥꯎ ꯍꯣꯠꯅꯒꯗꯕꯅꯤ ꯊꯕꯛ ꯁꯨꯍꯧꯕꯁꯨ ꯅꯠꯇ꯭ꯔꯦ ꯑꯩꯈꯣꯏꯗꯤ ꯊꯕꯛ ꯑꯃ ꯍꯩꯍꯧꯕꯁꯨ ꯅꯠꯇ꯭ꯔꯦ ꯍꯧꯖꯤꯛ ꯂꯥꯏꯔꯤꯛ ꯇꯝꯃꯤꯕꯅꯦꯅ ꯇꯧꯔꯒ ꯃꯁꯤꯗ ꯃꯍꯩ ꯆꯥꯍꯧꯗ꯭ꯔꯕꯗꯤ ꯍꯌꯦꯡ ꯌꯥꯝꯅ ꯋꯥꯔꯅꯤ ꯏꯇꯥꯎ
ꯐꯔꯝꯅꯦꯕꯣ ꯑꯗꯨꯒ ꯉꯔꯥꯡ ꯅꯍꯥꯟꯗꯣ ꯑꯩꯈꯣꯏꯅ ꯑꯩꯅ ꯍꯥꯟꯅ ꯂꯩꯔꯝꯕ ꯀꯥ ꯚꯔꯥꯗꯣ
ꯑꯥ ꯑꯥ
ꯑꯗꯨꯒꯤꯗꯨ ꯍꯣꯡꯇꯣꯛꯑꯦ ꯃꯣꯏꯒꯤ ꯊꯪꯅꯕꯗ ꯑꯉꯥꯡ ꯑꯃ ꯆꯠꯈꯤꯗꯅ ꯑꯩꯍꯣꯏ ꯀꯥ ꯕ꯭ꯔꯥꯁꯨ ꯍꯣꯡꯇꯣꯛꯑꯦ ꯍꯧꯖꯤꯛ
ꯑꯣ ꯍꯣꯏ ꯑꯇꯣꯞꯄ ꯑꯃꯗ ꯂꯩꯔꯕ ꯀꯥꯕ꯭ꯔꯥ ꯑꯇꯣꯞꯄ ꯑꯃꯗ
ꯅꯠꯇꯦ ꯔꯨꯝꯗꯣ ꯔꯨꯝꯗ ꯆ ꯍꯣꯡꯗꯣꯛꯄ
ꯑꯣꯥ ꯀꯥ ꯀꯥ ꯍꯣꯡꯗꯣꯛꯄ
ꯎꯝ ꯑꯗꯨꯒꯤ ꯑꯃꯨꯛ ꯌꯨꯝꯗꯒꯤ ꯑꯃꯨꯛ ꯆꯠꯂꯨꯔꯤꯅꯦ ꯊꯑꯣꯏꯅ ꯃꯤ ꯅꯠꯇ꯭ꯔꯗꯤ ꯃꯤ ꯑꯇꯣꯞꯄ ꯂꯥꯛꯑꯒ ꯀꯟꯁꯤꯟꯈꯤꯅꯤ ꯈꯣꯠꯈꯤꯅꯤꯅ
ꯑꯦ ꯑꯣ ꯐꯔꯦ ꯐꯔꯦ ꯑꯗꯨꯗꯤ ꯀꯥꯗꯣ ꯈꯔ ꯏꯪꯕ ꯑꯝꯇ ꯍꯣꯡꯗꯣꯛꯍꯧꯔꯕ ꯏꯇꯥꯥꯎ
ꯈꯔꯗꯤ ꯏꯪꯉꯦ ꯍꯥꯏꯇꯥꯔꯦ ꯁꯤꯅ ꯑꯗꯨꯗꯤ ꯑ ꯍꯥꯟꯅꯒꯤꯗꯨꯒ ꯈꯔ ꯍꯥꯏꯅꯔꯨꯔꯒꯗꯤ ꯍꯥꯟꯅꯒꯤꯗꯨꯗꯤ ꯑꯣꯝ ꯆꯥꯛꯅꯔꯒ ꯇꯧꯋꯤꯗꯅ ꯑꯦ ꯅꯣꯡ ꯐꯥꯗꯣꯛ ꯂꯥꯛꯑꯣ ꯀꯥꯗꯨꯗꯁꯨ ꯑꯩꯈꯣꯏ ꯂꯨꯍꯣꯡꯕ ꯂꯣꯏꯔꯒ ꯄꯨꯂꯞ ꯆꯠꯁꯦ
ꯍꯣꯏ ꯌꯥꯏꯌꯦ ꯌꯥꯏꯌꯦ ꯑꯩ ꯏꯇꯥꯎ ꯑꯩ ꯊꯥꯡꯖꯦ ꯈꯨꯗꯤꯡꯒꯤ ꯑꯩ ꯍꯥꯏꯒꯠꯂꯛꯏ ꯃꯗꯨꯗ ꯏꯇꯥꯎ ꯂꯩꯔꯗꯤ ꯑꯗꯨꯝ ꯄꯥꯎ ꯐꯥꯎꯅꯖꯩ ꯆꯪꯉꯛꯀꯦ
ꯑꯣ ꯌꯥꯏꯌꯦ ꯌꯥꯏꯑꯦ ꯇꯥꯎ ꯑꯗꯨ ꯁꯣꯝꯗ ꯀꯩꯅꯣꯒꯤ ꯂꯨꯍꯣꯡꯕꯒꯤ ꯀꯩꯅꯣ ꯉꯁꯥꯏꯒꯤ ꯗꯤꯟ ꯀꯩꯀꯥ ꯂꯧꯕꯗꯣ ꯑꯝꯇ ꯆꯠꯂꯨꯈꯤꯒꯦ
ꯑꯣ ꯍꯣꯏ ꯍꯣꯏ ꯆꯠꯊꯔꯣ ꯆꯠꯊꯣꯔꯣ ꯏꯇꯥꯥꯎ
ꯍꯣꯏ ꯊꯝꯃꯦ ꯊꯝꯃꯦ